ꯇꯥꯔꯕꯣ
ꯇꯥꯏꯌꯦ
ꯑꯍꯣꯏ ꯏꯁꯤꯡ ꯇꯥꯔ ꯂꯩꯕꯒꯤꯅꯤꯗ ꯑꯗꯨꯒꯤ ꯈꯣꯏ ꯑꯟꯇꯤꯕꯨ ꯀꯧꯕꯤꯕ ꯑꯗꯨꯒꯤꯅꯤꯗ
ꯑꯣ
ꯅꯣꯏ ꯅꯣꯏꯗꯤ ꯅꯣꯏꯒꯤ ꯁꯥꯏꯠꯇꯗꯤ ꯁꯤꯒꯨꯝꯕ ꯏꯁꯤꯡ ꯑꯗꯨꯝ ꯂꯥꯛꯄ꯭ꯔꯣ
ꯍꯣꯏ ꯑꯩꯈꯣꯏꯗꯗꯤ ꯅꯨꯡꯇꯤꯒꯤ
ꯅꯨꯡꯇꯤꯒꯤ ꯑꯗꯨꯝ ꯂꯥꯛꯄ꯭ꯔꯥ ꯂꯩ ꯂꯩꯗꯕꯤꯗ
ꯌꯥꯏ ꯌꯥꯏ ꯃꯅꯥꯛꯇ ꯀꯟꯅ ꯋꯥꯔꯤ ꯀꯟꯅ ꯀꯟꯅ ꯁꯥꯔꯤ ꯑꯗꯨꯒꯤꯅꯤꯗ ꯎꯝꯍꯝ ꯇꯨ ꯕꯤ ꯀꯟꯇꯤꯅ꯭ꯌꯨ ꯀꯩꯗꯧꯋꯦꯕ ꯉꯁꯥꯏꯒꯤꯗꯣ
ꯃꯥꯏ ꯌꯧꯈ꯭ꯔꯦ ꯋꯥꯔꯤꯗꯣ
ꯑꯩꯈꯣꯏ ꯑꯅꯤ ꯅꯨꯡꯁꯤꯕꯗꯣ ꯑꯩꯈꯣꯏ ꯑꯅꯤ ꯅꯨꯡꯁꯤꯕꯗꯣ ꯆꯍꯤ ꯆꯍꯤ ꯇꯔꯦꯠ ꯍꯦꯟꯈ꯭ꯔꯦ
ꯎꯝ
ꯃꯥ ꯅꯨꯄꯤ ꯑꯇꯣꯞꯄ ꯅꯨꯡꯁꯤꯗ꯭ꯔꯤꯐꯥꯎ ꯃꯉꯣꯟꯗ ꯑꯗꯨꯝ ꯅꯨꯡꯁꯤꯒꯅꯤ ꯍꯥꯏꯕ
ꯑꯁ ꯑꯗꯣ ꯃꯥ ꯑꯇꯣꯞꯄ ꯆꯠꯈ꯭ꯔ ꯀꯃꯥꯏ ꯇꯧꯕ ꯇꯥꯔꯦ
ꯃꯥ ꯑꯇꯣꯞꯄ ꯆꯠꯈ꯭ꯔꯗꯤ ꯆꯠꯈ꯭ꯔꯦ ꯎꯄꯥꯏ ꯂꯩꯇꯦ
ꯑꯗꯨꯗꯤ ꯅꯪꯁꯨ ꯑꯇꯣꯞꯄ ꯑꯃꯨꯛ ꯆꯠꯄ ꯇꯥꯔꯦ ꯑ ꯆꯀꯗꯧꯕ ꯃꯥꯂꯤꯗ ꯅꯪ
ꯃꯥꯅ ꯅꯨꯄꯤ ꯃꯥꯅ ꯅꯨꯄꯤ ꯊꯤꯔꯒ ꯑꯩ ꯃꯥꯒꯤꯗꯃꯛ ꯌꯨꯝ ꯄꯥꯟꯗꯕꯤꯗ ꯂꯩꯌꯨ ꯍꯥꯏꯕ꯭ꯔꯣ
ꯑꯗꯨꯗꯣ ꯀꯥꯟꯅꯗꯦ ꯍꯥꯏꯕꯅꯤꯗ ꯑꯩꯅ ꯍꯥꯏꯕꯗꯤ
ꯎꯝ ꯅꯨꯡꯁꯤꯔꯒ ꯀꯥꯟꯅꯗꯦ ꯍꯥꯏꯕ
ꯅꯠꯇꯦ ꯅꯠꯇꯦ ꯃꯥ ꯑꯇꯣꯞꯄ ꯅꯨꯄꯤ ꯊꯤꯈ꯭ꯔꯗꯤ ꯅꯪꯁꯨ ꯑꯇꯣꯞꯄ ꯅꯨꯄꯥ ꯊꯤꯔꯅꯤꯗꯅ ꯐꯠ ꯆꯠꯈ꯭ꯔꯅꯤꯗꯅ
ꯍꯣꯏ ꯍꯣꯏ ꯑꯦ ꯉꯥꯏꯔꯒ ꯂꯥꯏꯔꯦ ꯑ ꯅꯪ ꯃꯥꯒꯤꯗꯃꯛꯅꯤ ꯑꯩ ꯅꯨꯡꯉꯥꯏꯇꯦꯅ ꯂꯩꯔꯒ ꯀꯔꯤꯁꯨ ꯀꯥꯟꯅꯕ ꯂꯩꯔꯣꯏ
ꯑꯗꯨꯅꯦꯕ ꯑꯗꯨꯅꯦ ꯁꯇ꯭ꯔꯣꯡ ꯏꯟꯗꯤꯄꯦꯟꯗꯦꯟ ꯋꯨꯃꯦꯟ ꯍꯥꯏꯕꯒꯤ ꯋꯥꯈꯜꯁꯦ ꯁꯨꯃꯥꯏꯅ ꯂꯩꯕꯅꯦꯕ
ꯎꯝꯍꯝꯍꯝ
ꯍꯍꯍ
ꯑꯗꯣ ꯃꯥꯅ ꯑꯩꯉꯣꯟꯗ ꯅꯤꯡꯅꯨꯡꯁꯤꯔ ꯅꯨꯡꯁꯤꯔꯒ ꯂꯩꯒꯅꯤ ꯀꯔꯤ ꯑꯇꯩ ꯀꯩ
ꯑꯁ ꯑꯗꯨꯏ ꯋꯥꯈꯜ ꯐꯥꯎꯗꯤ ꯁꯥꯊꯤꯍꯦ ꯏꯁ ꯅꯪꯒꯨꯝꯕ ꯑꯃ ꯈꯔ ꯋꯥꯈꯜꯗꯣ ꯈꯔ ꯐꯖꯕ ꯋꯥꯈꯜ ꯑꯃꯗꯤ ꯂꯩꯕ ꯑꯃꯗꯤ ꯊꯤꯗꯕ ꯁꯨꯡꯌꯥ ꯌꯥꯗ꯭ꯔꯤꯅ ꯇꯧꯔꯤꯕꯁꯦ
ꯑꯗꯨ ꯅꯣꯏꯔꯣꯝꯗꯒ ꯂꯩꯇ꯭ꯔꯣ ꯑꯗꯨꯃꯥꯏꯅ ꯈꯔ ꯋꯥꯈꯜ ꯌꯥꯝꯅ ꯆꯥꯎꯕ
ꯈꯪꯗꯦ ꯃꯤ ꯃꯤꯒꯤ ꯗ‌ꯣ ꯈꯛ ꯇꯣꯉꯥꯟꯅꯅ ꯑꯩꯅ ꯃꯤꯒꯤ ꯋꯥꯈꯜ ꯈꯪꯗꯦ ꯃꯤꯅ ꯑꯩꯒꯤ ꯋꯥꯈꯜ ꯈꯛ ꯈꯪꯗꯦ ꯂꯣꯏꯅꯃꯛꯇꯨꯅ ꯑꯗꯨꯒꯤꯔ ꯈꯪꯗꯦ
ꯎꯝ ꯍꯝ ꯍꯝ ꯐꯖꯩꯍꯦ ꯅꯩ ꯋꯥꯔꯤꯁꯤꯗꯤ
ꯅꯪ ꯅꯪ ꯅꯪꯗꯤ ꯀꯔꯝ ꯀꯔꯝꯕ ꯀꯩꯅꯣ ꯑꯎꯝ ꯀꯔꯝꯕ ꯅꯨꯄꯤꯗꯣ ꯅꯪꯗꯤ ꯄꯥꯝꯒꯦ ꯃꯁꯛ ꯐꯖꯕ ꯋꯥꯡ ꯆꯥꯎꯕ ꯑꯗꯨꯒꯨꯝꯕ ꯃꯤ ꯃꯌꯥꯝ ꯂꯩꯌꯦꯅ ꯅꯨꯄꯥꯅ
ꯍꯣꯏ ꯍꯣꯏ ꯍꯣꯏ ꯑꯗꯨ ꯑꯩꯉꯣꯟꯗ ꯍꯥꯏꯌꯨ ꯍꯥꯏꯔꯗꯤꯀꯣ ꯍꯣꯏ ꯑ ꯁꯛ ꯐꯖꯕ ꯗꯨꯗ ꯍꯥꯏꯕꯁꯤꯗꯤ ꯍ‌ꯣꯏ ꯃꯤ ꯂꯣꯏꯅꯃꯛ ꯄꯣꯠ ꯆꯩꯩ ꯄꯣꯠꯆꯩ ꯑꯣꯏꯒꯦꯔꯥ ꯁꯛ ꯑꯣꯏꯒꯦꯔꯥ ꯑ ꯈꯔꯗꯤ ꯐꯖꯕ ꯍꯥꯏꯕꯁꯤꯗꯤ ꯑ ꯃꯤꯒꯤ ꯋꯥ ꯋꯥꯈꯜꯅꯤꯗꯅꯀꯣ ꯄꯣꯠ ꯆꯩ ꯂꯩꯔꯁꯨ ꯄꯣꯠꯆꯩ ꯂꯩꯔꯁꯨ ꯄꯣꯠ ꯆꯩꯩ ꯈꯔ ꯐꯖꯕ ꯂꯩꯕ ꯍꯥꯏꯕꯁꯤ ꯃꯤꯁꯨ ꯋꯥꯈꯜ ꯂꯣꯏꯅ ꯂꯩꯗꯅ ꯑꯗꯨ ꯑꯗꯨ ꯐꯥꯎꯗꯤ ꯀꯅꯥꯁꯨ ꯈꯥꯝꯕ ꯌꯥꯔꯔꯣꯏꯕꯀꯣ ꯑꯗꯨꯕꯨ ꯈ꯭ꯋꯥꯏꯗꯒꯤ ꯍꯦꯟꯅ ꯗꯔꯀꯥꯔ ꯑꯣꯏꯕꯁꯦ
ꯑꯥ
ꯃꯤꯁꯦ ꯃꯁꯥꯒꯤ ꯚꯦꯂ꯭ꯌꯨ ꯍꯦꯟꯅ ꯉꯥꯛꯄ ꯑꯁꯦ ꯈ꯭ꯋꯥꯏꯗꯒꯤ ꯍꯦꯟꯅ ꯗꯔꯀꯥꯔ ꯑꯣꯏꯌꯦꯕ ꯑꯩꯉꯣꯟꯗ ꯍꯥꯏꯌꯨ ꯍꯥꯏꯔꯗꯤꯀꯣ ꯚꯦꯂꯨꯁꯦ ꯌꯥꯝ ꯃꯔꯨ ꯑꯣꯏꯌꯦꯕ ꯍꯥꯏꯕꯗꯤ
ꯆꯨꯝꯃꯤ
ꯄꯣꯠ ꯆꯩ ꯁꯦ ꯑꯦꯛꯖꯥꯝꯄꯜꯗ ꯄꯣꯠ ꯆꯩ ꯑꯣꯏꯅ ꯄꯤꯔꯁꯦ ꯁꯨꯁ ꯑꯃ ꯍꯥꯏꯔꯁꯦꯀꯣ ꯈꯣꯡꯎꯞ ꯑꯃ ꯍꯥꯏꯔꯁꯦ ꯈꯨꯡꯎꯞ ꯑꯃꯁꯦ ꯑꯦꯗꯤꯗꯥꯁꯀꯤ ꯃꯃꯜ ꯌꯥꯝꯅ ꯇꯥꯡꯕ ꯐꯖꯕ ꯑꯣꯏꯔꯦ ꯍꯥꯏꯔꯁꯦꯕ ꯑꯃ ꯁꯤꯅ ꯂꯨꯄꯥ ꯄꯩꯁꯥ ꯈꯔ ꯈꯛꯇꯪ ꯄꯤꯕ ꯑꯣꯏꯔꯦ ꯍꯥꯏꯔꯁꯦꯕ ꯃꯃꯟ ꯍꯣꯡꯕ ꯑꯗꯣ ꯃꯃꯜ ꯇꯥꯡꯕꯗꯨꯗꯤ ꯃꯃꯟ ꯂꯩꯅ ꯁꯤꯖꯤꯟꯅꯒꯅꯤ ꯍꯥꯏꯕꯅꯤꯗ ꯁꯤꯖꯤꯟꯅꯕ ꯃꯇꯝꯗ ꯍꯥꯞꯄꯁꯨ ꯌꯥꯝ ꯆꯦꯛꯁꯤꯟꯅ ꯍꯥꯞꯀꯅꯤ ꯍꯥꯏꯕꯅꯤꯗ ꯑꯗꯨ ꯃꯃꯜ ꯍꯣꯡꯕꯗꯨꯗꯤ ꯑꯩ ꯑꯃꯨꯛ ꯂꯩꯕ ꯌꯥꯏ ꯍꯥꯏꯕꯒꯤ ꯁꯤꯖꯤꯟꯅꯕꯗꯣ ꯐꯖꯅ ꯁꯤꯖꯤꯟꯅꯔꯣꯏꯕ ꯑꯗꯨꯗꯤ
ꯃꯃꯟ ꯂꯩꯁꯦ ꯂꯩꯔꯣꯏꯁꯦ ꯍꯥꯏꯕꯁꯦ ꯄꯣꯠ ꯆꯩꯩꯒꯤ ꯚꯦꯂꯨꯗꯨ ꯗꯔꯀꯥꯔ ꯑꯣꯏꯌꯦꯕ ꯄꯣꯠꯆꯩꯒꯤ ꯃꯃꯜ ꯂꯩꯍꯟꯕ ꯑꯃ ꯗꯔꯀꯥꯔ ꯑꯣꯏꯌꯦꯕ ꯑꯗꯨꯅ ꯑꯦꯛꯖꯦꯛꯂꯤ ꯑꯗꯨ ꯃꯤꯗꯁꯨ ꯑꯦꯛꯖꯦꯛꯅꯦꯕ ꯅꯨꯄꯤꯗꯁꯨ ꯑꯦꯛꯖꯦꯛꯅꯦ ꯅꯣꯏ ꯒꯤ ꯅꯪꯒꯤ ꯚꯦꯂ꯭ꯌꯨꯗꯣ ꯋꯥꯡꯈꯠ ꯅꯨꯄꯥꯁꯨꯅꯦ ꯑꯦꯛꯖꯦꯛꯅꯤ ꯍꯣꯏ ꯆꯨꯝꯃꯦ ꯅꯨꯄꯥꯁꯨ ꯑꯦꯛꯖꯦꯛꯅꯦ ꯑꯥ ꯅꯪꯒꯤ ꯚꯦꯂ꯭ꯌꯨꯗꯣ ꯋꯥꯡꯈꯠꯂꯦ ꯍꯥꯏꯔꯗꯤ ꯃꯃꯜ ꯌꯥꯝ ꯇꯥꯡ ꯈꯠꯂꯦ ꯍꯥꯏꯔꯗꯤ ꯃꯤꯅꯁꯨ ꯍꯦꯟꯅ ꯃꯃꯟꯂꯩꯅ ꯁꯤꯖꯤꯟꯅꯒꯅꯤ ꯂꯧ ꯍꯥꯏ
ꯍꯣꯏ ꯅꯨꯡꯁꯤꯕ ꯀꯥꯟꯗꯁꯨ ꯑ ꯑꯁꯤ ꯅꯨꯄꯤꯗꯤ ꯑꯗꯨꯃꯥꯏ ꯇꯧꯔꯝꯅꯦꯗꯥ ꯑꯩ ꯎꯝ ꯃꯥꯅ ꯀꯩꯅꯣ ꯇꯧꯔꯗꯤ ꯑꯗꯨꯝ ꯍꯨꯟꯗꯣꯛꯄꯤꯕ ꯌꯥꯕꯅꯦ ꯑꯗꯨꯃꯥꯏꯅ ꯇꯧꯕꯅꯦ ꯅꯠꯇ꯭ꯔꯣ
ꯍꯣꯏ ꯍꯣꯏ ꯍꯣꯏ ꯑꯗꯨꯒꯤ ꯗꯔꯀꯥꯔ ꯑꯣꯏꯕꯁꯦ ꯄ꯭ꯂꯁ ꯄꯣꯏꯠꯁꯦ ꯅꯪꯒꯤ ꯚꯦꯂ꯭ꯌꯨ ꯂꯩꯍꯟꯕꯁꯦ ꯗꯔꯀꯥꯔ ꯑꯣꯏꯔꯦ ꯄꯣꯠ ꯆꯩꯩ ꯃꯃꯜ ꯇꯥꯡ ꯇꯥꯡꯕ ꯃꯈꯩ ꯑꯥ ꯃꯤꯅ ꯀꯁꯇꯃꯔ ꯆꯤꯞ ꯑꯣꯏꯕ ꯀꯁꯇꯃꯔ ꯂꯥꯛꯑꯔꯣꯏ ꯍꯥ ꯍꯥ ꯅꯠꯇ꯭ꯔꯣ ꯑꯥ ꯄꯣꯠ ꯆꯩꯩ ꯃꯃꯜ ꯍꯣꯡꯉꯗꯤ ꯀꯁꯇꯃꯔꯗꯤ ꯌꯥꯝ ꯂꯥꯛꯀꯅꯤ ꯀꯁꯇꯃꯔꯗꯣ ꯀ꯭ꯋꯥꯂꯤꯇꯤ ꯂꯩꯇꯕ ꯚꯦꯂ꯭ꯌꯨ ꯂꯩꯇꯕ ꯀꯁꯇꯃꯔ ꯈꯛꯇꯪ ꯂꯥꯛꯀꯅꯤ ꯅꯠꯇ꯭ꯔꯥ
ꯑꯗꯣ ꯀ꯭ꯋꯥꯂꯤꯇꯤ ꯂꯩꯕꯁꯨ ꯀꯁꯇꯃꯔ ꯂꯥꯛꯑꯁꯨ ꯐꯪꯗꯕꯅꯦ ꯈꯪꯕ꯭ꯔꯥ
ꯎꯝ ꯎꯝ ꯎꯝ ꯆꯨꯝꯃꯦ ꯑꯗꯨꯒꯤꯅꯤ ꯑꯥ ꯑꯩꯈꯣꯏꯅ ꯏꯁꯇꯣꯔ ꯑꯃꯗ ꯍꯧꯖꯤꯛ ꯐꯖꯕ ꯗꯨꯀꯥꯟ ꯁꯣꯔꯨꯝ ꯑꯃꯗ ꯆꯪꯉꯦ ꯍꯥꯏꯔꯁꯦ ꯄꯩꯁꯥ ꯃꯃꯟ ꯌꯥꯝ ꯇꯥꯡꯕ ꯃꯐꯝꯗ ꯁꯨꯁ ꯑꯃꯗ ꯂꯨꯄꯥ ꯂꯤꯁꯤꯡ ꯇꯔꯥ ꯄꯤꯒꯅꯤ ꯍꯥꯏꯕ ꯃꯐꯝꯗꯗꯤ ꯑꯩꯒꯤ ꯄꯣ ꯇ ꯄꯩꯁꯥ ꯌꯥꯝ ꯌꯥꯎꯗ꯭ꯔꯤ ꯐꯥꯎꯗꯤ ꯆꯪꯗꯦꯅ
ꯎꯝ
ꯑꯥ ꯑꯗꯨꯕꯨ ꯎꯝ
ꯑꯩꯒꯤ ꯑꯥ ꯑꯥ ꯅꯠꯇꯦ ꯐ꯭ꯔꯦꯟꯁ ꯈꯔꯗꯤꯅꯦ ꯌꯥꯝ ꯖꯨꯂꯤꯌꯁ ꯇꯥꯕ ꯃꯤ ꯈꯔꯗꯤ ꯂꯩꯕꯅꯦꯕꯀꯣ ꯑꯗꯣ ꯑꯥ ꯑꯩꯉꯣꯟꯗ ꯅꯨꯄꯥ ꯑꯗꯨꯝ ꯄ꯭ꯔꯄꯣꯁ ꯇꯧꯕ ꯇꯧꯕ ꯑꯗꯨꯒ ꯃꯣꯏꯅ ꯑꯩꯅ ꯌꯥꯕꯤꯗ꯭ꯔꯁꯨ ꯑꯗꯨ ꯅꯨꯄꯤꯗꯣ ꯑꯥꯥꯥ ꯆꯤꯞ ꯆꯤꯞ ꯀ꯭ꯋꯥꯂꯤꯇꯤ ꯑꯣꯏꯕꯒꯤ ꯀꯁꯇꯃꯔ ꯑꯗꯨꯝ ꯂꯥꯛ ꯎꯝ ꯂꯥꯛꯄꯅꯦ ꯑꯗꯨꯒꯨꯝꯕꯒꯤ ꯑꯦꯛꯖꯥꯝꯄꯜ ꯄꯤꯕ ꯑꯗꯨꯒ ꯑꯩꯅ ꯑꯣ ꯑꯥ ꯑꯦꯛꯁꯄꯦꯟꯁꯤꯞ ꯑꯣꯏꯔꯁꯨ ꯀꯁꯇꯃꯔꯗꯤ ꯑꯗꯨꯝ ꯂꯥꯛꯄꯅꯦ ꯑꯗꯨꯕꯨ ꯐꯪꯕ ꯉꯝꯗꯦ ꯍꯥꯏꯕꯤꯕ ꯑꯩꯅ
ꯎꯝ ꯍꯣꯏ ꯍꯣꯏ ꯆꯨꯝꯃꯦ ꯆꯨꯝꯃꯦ ꯑꯗꯨꯕꯨꯗꯤ ꯑꯗꯨꯅꯦ ꯑꯗꯨꯒꯤ ꯃꯤꯁꯦ ꯈꯟꯕ ꯃꯇꯝꯗ ꯈꯔꯁꯨ ꯍꯩꯅ ꯈꯟꯕ ꯑꯃ ꯗꯔꯀꯥꯔ ꯑꯣꯏꯌꯦꯕꯀꯣ ꯀꯣ ꯑꯥ ꯍꯧꯖꯤꯛꯁꯦ ꯍꯧꯖꯤꯛꯀꯥꯟꯒꯤ ꯅꯨꯄꯤꯁꯤꯡ ꯍꯥꯏꯕ ꯌꯥꯔꯦ ꯅꯨꯄꯥꯁꯤꯡꯁꯨ ꯍꯥꯢ ꯈꯠ ꯅꯨꯄꯥꯗꯤ ꯅꯨꯄꯥꯒꯤ ꯋꯥꯔꯤ ꯉꯍꯥꯛ ꯊꯝꯈ꯭ꯔꯁꯦ ꯅꯨꯄꯤꯁꯤꯡꯀꯣ ꯑꯌꯥꯝꯕꯅ ꯀꯩꯅꯣꯗ ꯁꯣ ꯑꯣꯐ ꯇꯧꯕ ꯑꯃ ꯌꯥꯎꯋꯦꯕ ꯑꯩꯗꯤ ꯅꯨꯄꯥ ꯃꯌꯥꯝ ꯑꯝ ꯃꯦꯁꯦꯁ ꯊꯥꯔꯛꯏꯕꯅꯤ ꯇꯦꯟ ꯕꯥꯏ ꯃꯌꯥꯝ ꯂꯩ ꯀꯥꯏꯅꯀꯣ ꯌꯥꯝ ꯂꯩ ꯑꯩ ꯐꯖꯕꯒꯤꯅꯦ ꯈꯟꯗꯣꯛꯄꯁꯨ ꯌꯥꯎꯋꯦꯕ ꯑꯗꯨ ꯑꯃꯔꯣꯝ ꯍꯥꯏꯔꯗꯤ ꯑꯗꯨ ꯍꯥꯟꯅ ꯈꯟꯒꯦꯗꯧꯕ ꯅꯠꯇ꯭ꯔꯦꯕ ꯑꯩ ꯀꯔꯝꯕ ꯇꯥꯏꯞ ꯑꯣꯏꯕꯒꯤꯔꯣ ꯍꯥꯏꯕꯁꯦ ꯍꯥꯟꯅ ꯗꯔꯀꯥꯔ ꯑꯣꯏꯌꯦꯕ ꯑꯩꯉꯣꯟꯗ ꯍꯥꯏꯔꯣ ꯍꯥꯏꯔꯗꯤ ꯑꯩ ꯇꯥꯢꯞ ꯑꯣꯏꯕꯒꯤ ꯑꯩꯉꯣꯟꯗ ꯃꯌꯥꯝ ꯃꯦꯁꯦꯖ ꯂꯥꯛꯏꯕ꯭ꯔꯥ ꯃꯌꯥꯝ ꯉꯥꯎꯋꯦ ꯍꯥꯏꯅ ꯥ ꯊꯥꯔꯛꯏꯕ꯭ꯔꯥ ꯕ꯭ꯂꯣꯛ ꯊꯝꯗ꯭ꯔꯤꯕ ꯐꯥꯎ ꯊꯥꯔꯛꯏꯕꯁꯦ ꯀꯩꯗꯧꯕꯒꯤꯅꯣ ꯀꯣ ꯑꯗꯣ ꯍꯥꯟꯅ ꯏꯁꯥ ꯏꯇꯣꯟꯇ ꯑꯦꯅꯥꯂꯥꯏꯁ ꯇꯧꯕ ꯑꯝ ꯗꯔꯀꯥꯔ ꯑꯣꯏꯌꯦꯕ ꯍꯔꯥꯎꯕꯒ ꯌꯥꯗ꯭ꯔꯤꯕꯀꯣ ꯍꯔꯥꯎꯗ꯭ꯔꯤꯉꯩꯗ
ꯍꯣꯏ ꯑꯩ ꯍꯥꯏꯕꯤꯒꯦꯀꯣ ꯃꯤ ꯈꯔꯕꯨꯗꯤꯅꯦ ꯃꯣꯏꯗꯤ ꯎꯝ ꯑꯩ ꯁꯛ ꯐꯖꯩ ꯍꯥꯏꯕ ꯅꯠꯇꯦ ꯑꯗꯨ ꯑꯣꯏꯔꯁꯨ ꯑꯩꯈꯣꯏꯗꯒꯤ ꯍꯦꯟꯅ ꯊꯤꯕ ꯅꯨꯄꯤ ꯈꯣꯏꯅꯅꯦ ꯌꯥꯝ ꯃꯕꯨꯛꯇꯣ ꯍꯦꯟꯅ ꯐꯠꯇꯕꯅꯦ ꯈꯪꯕ꯭ꯔꯥ ꯃꯁꯛꯄ ꯐꯖ ꯃꯁꯛ ꯐꯖꯕ ꯅꯨꯄꯤ ꯈꯣꯏꯅꯅꯦ ꯈꯔ ꯐꯕꯅꯦ ꯐꯠ ꯃꯁꯛ ꯊꯤꯕ ꯈꯣꯏꯗꯣ ꯑ ꯖꯦꯂꯦꯁꯁꯤꯅ ꯋꯥꯡꯕꯒꯤꯔꯗꯤ ꯈꯪꯗꯦꯀꯣ ꯃꯣꯏ ꯃꯕꯨꯛ ꯌꯥꯝ ꯐꯠꯇꯝꯅꯦ
ꯎꯝ ꯍꯝ ꯍꯝ ꯎꯝ ꯍꯝ ꯍꯝ
ꯑꯁꯦꯡꯕꯅꯦꯀꯣ ꯑ ꯑꯝ ꯇꯤꯟꯅꯕꯟ ꯃꯤ ꯃꯔꯛꯇꯁꯨ ꯑꯗꯨꯝ ꯂꯩꯕꯅꯦ ꯑꯁꯤꯗꯤ
ꯎꯝ ꯍꯝ ꯍꯝ ꯑꯣꯀꯦ ꯑꯣꯀꯦ ꯑꯣꯀꯦ ꯑꯈꯣꯏꯅ ꯈꯪꯗꯕ ꯄꯥꯔꯠꯁꯨ ꯃꯌꯥꯝ ꯑꯃ ꯂꯩꯔꯝꯒꯅꯤꯗ ꯍꯣꯏ ꯆꯨꯝꯃꯦ
ꯍꯥꯏꯕꯗꯤ ꯑꯥꯝ ꯑꯗꯨꯒ ꯑꯈꯣꯏꯒꯤ ꯁꯥꯏꯗꯁꯨ ꯑꯃꯨꯛꯀ ꯑ ꯀꯩꯅꯣ ꯇꯧꯕ ꯇꯦꯛꯁ ꯊꯥꯔꯛꯄ ꯑꯗꯨ ꯈꯣꯠꯄ ꯑꯗꯨꯒ ꯑꯈꯣꯏ ꯁꯥꯏꯒ ꯎꯟꯅꯔꯅꯤ ꯍꯥꯏꯔꯗꯤ ꯑ ꯐꯖꯅ ꯀꯦꯕ ꯀꯦꯕ ꯑꯗꯨꯃꯥꯏꯟ ꯇꯧꯕ ꯃꯤ ꯃꯌꯥꯝ ꯂꯩꯕꯅꯦ ꯑꯩ ꯌꯥꯝ ꯁꯟ ꯑꯩ ꯌꯥꯝ ꯌꯦꯡꯅꯤꯡꯗꯦ ꯑꯗꯨ ꯅꯨꯄꯤ ꯈꯣꯏꯗꯣ ꯑꯗꯨꯒꯨꯝꯕ ꯇꯧꯕ ꯅꯨꯄꯤ ꯈꯣꯏꯗꯣ ꯑꯩꯒꯤ ꯏꯃꯥꯟꯅꯕꯤ ꯑꯃ ꯂꯩꯌꯦꯕꯀꯣ ꯎꯝ ꯕꯖꯥꯔꯒꯨꯝꯕ ꯆꯠꯂꯦꯗꯅꯥ ꯑꯩꯒꯤ ꯁꯥꯏ ꯂꯥꯛꯀꯅꯤ ꯍꯥꯏꯌꯦ ꯍꯥꯏꯔꯗꯤ ꯐꯖꯅ ꯑꯃꯨꯛꯀ ꯀꯦꯕ ꯀꯦꯕ ꯆꯠꯂꯝ ꯑ ꯂꯝꯕꯤꯗꯁꯨꯅꯦ ꯑꯩ ꯉꯥꯏꯈꯣ ꯉꯥꯏꯈꯣ ꯁꯨꯃꯥꯏꯅ ꯐꯖꯅ ꯑꯃꯨꯛꯀ ꯀꯦꯕ ꯑꯩ ꯌꯥꯝ ꯁꯥꯎꯅꯤꯡꯉꯦ ꯑꯗꯨꯒꯨꯝꯕ ꯃꯤ ꯈꯣꯏꯗꯣ ꯑꯗꯨꯒ ꯎꯝ ꯎꯝ ꯑꯗꯨꯒꯅꯦ ꯃꯤꯒꯤ ꯅꯨꯄꯤ ꯂꯩ ꯃꯤꯒꯤ ꯀꯣꯏꯅꯕ ꯂꯩꯈ꯭ꯔꯦ ꯍꯥꯏꯅ ꯈꯪꯅ ꯈꯪꯅꯅꯦ ꯑꯗꯨꯝ ꯇꯦꯛꯁ ꯇꯧꯁꯤꯟꯕ ꯀꯩꯅꯣ ꯇꯧꯕ ꯑꯗꯨꯈꯣꯏꯁꯨ ꯌꯥꯝ ꯌꯦꯡꯅꯤꯡꯗꯦ ꯑꯩꯗꯤ ꯄꯨꯔꯥ ꯑꯦꯒꯦꯟꯁꯅꯦ ꯃꯥꯒꯤ ꯅꯨꯄꯤ ꯂꯩꯔꯗꯤ ꯑꯩꯉꯣꯟꯗꯁꯨ ꯊꯥꯔꯛꯀꯅꯨ ꯃꯥꯒꯤ ꯅꯨꯞ ꯃꯥ ꯅꯨꯄꯥ ꯂꯩꯔ ꯗꯤ ꯃꯤ ꯑꯇꯣꯞꯄꯗꯁꯨ ꯑꯃꯨꯛꯀ ꯊꯥꯔꯛꯀꯅꯨ ꯑꯗꯨꯅꯦꯕꯀꯣ ꯑꯗꯨꯒ ꯃꯤ ꯈꯔꯗꯤ ꯎꯝ ꯑꯩ ꯌꯦꯡꯅꯤꯡꯗꯞ ꯕ ꯃꯤ ꯃꯌꯥꯝ ꯂꯩ ꯑꯩꯅ ꯑꯩꯗꯤ ꯑꯩꯗꯤꯅꯦ ꯃꯔꯛ ꯃꯔꯛꯇꯨꯗꯤ ꯃꯣꯏꯗ ꯗꯥꯏꯔꯦꯛ ꯗꯥꯏꯔꯦꯛ ꯍꯥꯏꯕꯅꯦ ꯑꯗꯨ ꯑꯣꯏꯔꯁꯨ ꯈꯪꯗꯦ ꯅꯪꯒꯤ ꯅꯨꯄꯥ ꯂꯩꯔꯗꯤ ꯅꯪꯒꯤ ꯅꯨꯄꯥꯗꯣ ꯐꯖꯅ ꯅꯨꯡꯁꯤꯌꯨꯅ ꯍꯥꯏꯕꯅꯦ ꯑꯩꯗꯤ
ꯎꯝ ꯎꯝ ꯎꯝ
ꯍꯣꯏꯅꯦ ꯑꯗꯨ ꯌꯥꯝ ꯗꯔꯀꯥꯔ ꯑꯣꯏꯅꯦ ꯍꯣꯏ ꯑꯃꯗ ꯑꯃꯨꯛ ꯆꯣꯡꯕ ꯑꯃꯗ ꯑꯃꯨꯛ ꯆꯣꯡꯕ ꯇꯧꯔꯗꯤꯀꯣ ꯑꯗꯨ ꯃꯃꯟ ꯌꯥꯝꯅ ꯍꯣꯡꯗꯩꯗꯅ ꯍꯥꯏꯗꯤ ꯑꯃꯔꯣꯝ ꯍꯥꯏꯔꯗꯤ ꯑꯗꯨꯅ ꯍꯣꯏ ꯑꯃꯈꯛꯇꯪꯗ ꯆꯞ ꯂꯦꯞꯄꯦ ꯍꯥꯏꯔꯗꯤ ꯎꯝ ꯑꯃꯈꯛꯇꯪꯗ ꯆꯞ ꯂꯦꯞꯄ ꯃꯤꯁꯨ ꯑꯃꯨꯛ ꯂꯥꯛꯄ ꯌꯥꯏꯌꯦꯕ ꯑꯗꯨꯒꯤ ꯋꯥꯅꯤꯗ
ꯍꯨꯝ ꯎꯝ ꯑꯃꯗ ꯆꯣꯡ ꯑꯃꯗ ꯆꯣꯡ ꯇꯧꯕ ꯃꯤꯈꯣꯏꯗꯤꯅꯦ ꯃꯥꯒꯨꯝ ꯃꯉꯣꯟꯗ ꯂꯥꯛꯄ ꯃꯤꯈꯣꯏꯁꯨ ꯆꯣꯡꯕ ꯆꯣꯡꯕ ꯃꯤꯈꯛ
ꯆꯣꯡꯕ ꯆꯣꯡꯕ ꯃꯤ ꯈꯤꯇꯪ ꯂꯥꯛꯀꯅꯤꯕ ꯍꯣꯏ ꯍꯣꯏ
ꯎꯝ
ꯍꯣꯏ ꯑꯗꯨꯒꯤ ꯚꯦꯜ ꯚꯦꯂ꯭ꯌꯨꯁꯦ ꯌꯥꯝꯅ ꯗꯔꯀꯥꯔ ꯑꯣꯏꯌꯦ ꯑꯣ ꯑꯗꯨꯃ
ꯍꯣꯏ ꯍꯣꯏ ꯑꯗꯨꯅꯤ
ꯑꯗꯨꯃ ꯂꯩꯔꯦ ꯑꯗ ꯑꯇꯩꯗꯤ ꯍꯥꯏꯔꯣꯅꯦ ꯍꯪꯂꯣꯅꯦ ꯀꯩꯅꯣ ꯕꯥ ꯑ ꯅꯉꯣꯟꯗ ꯀꯅꯥ ꯀ ꯎꯝ
ꯍꯥꯏꯔꯣ
ꯅꯠꯇꯦ ꯅꯠꯇꯦ ꯅꯪꯉꯣꯟꯗ ꯀꯥꯟꯅꯒꯅꯤ ꯈꯟꯕ ꯄꯣꯠ ꯁꯖꯦꯁꯟ ꯈꯔ ꯂꯧꯕ ꯀꯥꯟꯗ ꯀꯅꯒꯗꯧꯕ ꯃꯥꯟꯕ꯭ꯔꯥ ꯀꯥꯏꯅ ꯈꯟꯕ ꯄꯣꯠ ꯈꯔ ꯂꯩꯔꯝꯒꯅꯤꯗꯅ ꯑꯗꯨꯒꯨꯝꯕ ꯂꯩꯌꯦ ꯍꯥꯏꯔꯗꯤ ꯍꯪꯔꯣ ꯍꯥꯏꯕꯅꯤꯗ
ꯈꯪꯗꯦ ꯍꯪꯅꯤꯡꯉꯥꯏ
ꯑꯦ
ꯅꯪꯅ ꯍꯥꯏꯅꯤꯡꯕ ꯍꯥꯏꯔꯣ ꯍꯥ ꯍꯥꯏꯅꯤꯡꯉꯥꯏ ꯂꯩꯔꯗꯤ ꯍꯥꯏꯌꯣ
ꯑꯆꯥ ꯎꯝ ꯗꯨꯃ ꯂꯩꯔꯦ ꯑꯣꯀꯦ ꯑꯗꯨꯗꯤ ꯑꯥꯝ ꯍꯧꯖꯤꯛꯁꯦ ꯑꯥꯝ ꯅꯨꯄꯤ ꯁꯦ ꯅꯨꯄꯥ ꯌꯥꯝ ꯀꯣꯏꯕꯀꯣ ꯀꯣꯏꯕ ꯑꯗꯨꯒ ꯎꯝ ꯀꯩꯅꯣ ꯑꯥ ꯈꯔ ꯀꯗꯔ ꯍꯩꯕꯁꯨ ꯌꯥꯎꯋꯦꯅ ꯑꯗꯨ ꯍꯧꯖꯤꯛꯀꯥꯟꯗꯤ ꯃꯤ ꯂꯣꯏꯅꯃꯛꯇꯤ ꯅꯠꯇꯦ ꯍꯥꯏꯔꯁꯨ ꯑꯗ ꯂꯩꯇꯕꯁꯨ ꯅꯠꯇꯦꯗꯅ ꯅꯨꯄꯥ ꯌꯥꯝ ꯊꯕꯛ ꯀꯣꯏꯕ ꯑꯗꯨꯗ ꯑꯗꯨꯁꯨ ꯃꯣꯏꯁꯦ ꯃꯤꯕꯨ ꯊꯥꯖꯍꯟꯕꯁꯨ ꯌꯥꯝ ꯍꯩꯌꯦꯗꯅ
ꯍꯣꯏ ꯌꯥꯝ ꯍꯩꯌꯦ ꯑꯩ ꯑꯩ ꯑꯩꯅꯅꯦ ꯑ ꯏꯃꯥꯟꯅꯕꯤ ꯑꯃꯁꯨ ꯂꯩꯌꯦꯕꯀꯣ ꯋꯥꯗꯣ ꯃꯥꯅ ꯇꯝꯕꯗꯣ ꯋꯥ ꯇꯝꯕꯗꯣ ꯆꯞ ꯆꯥꯅ ꯆꯞ ꯆꯥꯅ ꯗꯨꯝ ꯇꯝꯕ ꯇꯝꯕ ꯇꯝꯕ ꯑꯗꯨ
ꯎꯝ ꯍꯨꯝ
ꯃꯥꯅ ꯆꯤꯇꯤꯡ ꯇꯧꯕꯗꯣ ꯃꯤ ꯀꯅꯥꯁꯨ ꯈꯪꯔꯣꯏ ꯃꯤ ꯑꯃꯅ ꯍꯥꯏꯗꯣꯛꯄꯤꯗ꯭ꯔꯗꯤ ꯃꯥꯅ ꯋꯥ ꯍꯥꯏꯕꯗꯣ ꯍꯩꯃꯟꯕꯒꯤ ꯆꯨꯝ ꯗꯨꯝ ꯆꯞ ꯆꯥꯅꯤꯡꯉꯥꯏ ꯗꯨꯝ ꯍꯥꯏꯕ ꯍꯥꯏꯕ
ꯍꯣꯏ ꯍꯣꯏ ꯍꯣꯏ ꯑꯗꯨ ꯑꯗꯨꯒꯨꯝꯕꯁꯤ ꯀꯔꯝꯕ ꯃꯑꯣꯡꯗ ꯇꯧꯔꯗꯤ ꯑꯥ ꯑꯩꯈꯣꯏꯅ ꯈꯔ ꯈꯪꯗꯣꯛꯄ ꯌꯥꯒꯗꯧꯕ ꯃꯥꯜꯂꯦ ꯍꯥꯏꯕꯗꯤ ꯃꯥꯒꯤ ꯀꯔꯝꯕ ꯃꯑꯣꯡ ꯇꯧꯔꯗꯤ ꯑꯩꯈꯣꯏꯅ ꯑꯗꯨꯒꯨꯝꯕꯁꯦ ꯈꯔ ꯈꯪꯗꯣꯛꯄ ꯌꯥꯕ ꯁꯤꯀ꯭ꯔꯦꯠ ꯈꯔ ꯂꯩꯔꯝꯒꯅꯤꯗꯅ ꯑꯗꯣ ꯑꯗꯨ
ꯑꯗꯨꯕꯨꯗꯤ ꯑꯩꯁꯨ ꯈꯪꯗꯦꯌꯦ ꯑꯗꯨꯕꯨꯗꯤ ꯑꯩꯁꯨ ꯈꯪꯗ ꯑꯩ ꯍꯥꯏꯕꯗꯤ ꯑꯩꯗꯤ ꯑꯗꯨꯒꯨꯝꯕ ꯁꯨꯛꯇꯧ ꯇꯧꯗꯕꯒꯤ ꯈꯪꯗꯦ ꯑꯗꯨꯒꯨꯝꯕꯗꯤ ꯑꯗꯣ ꯃꯉꯣꯟ ꯑ ꯑꯗꯨ ꯎꯔꯁꯨꯅꯦ ꯃꯤ ꯑꯃ